ꯍꯜꯂꯣ꯫
ꯅꯨꯡꯉꯥꯏꯔꯤꯕ꯭ꯔꯣ꯫
ꯍꯣꯏ ꯅꯨꯡꯉꯥꯏꯔꯤ꯫
ꯀꯔꯝ ꯀꯔꯝ ꯇꯧꯔꯒꯦ꯫ ꯑꯩ ꯌꯨꯝ ꯃꯈꯥꯗ ꯑ ꯌꯨꯝ ꯃꯈꯥꯗ ꯂꯩꯌꯦ꯫
ꯑꯣ ꯑꯣ꯫
ꯖꯦꯁ
ꯑꯩꯈꯣꯏꯁꯦ ꯉꯁꯤꯁꯦ ꯑꯆꯥꯔꯒꯨꯝꯕ ꯁꯦꯝꯕꯀꯣ꯫
ꯑꯣ ꯍꯧꯖꯤꯛ ꯍꯧꯖꯤꯛꯔꯣ꯫
ꯍꯣꯏ꯫
ꯀꯅꯥ ꯀꯅꯥ ꯁꯦꯝ ꯁꯦꯝꯔꯒ ꯂꯩꯕ꯭ꯔꯥ꯫
ꯏꯃꯥꯍꯟꯒ ꯑꯉꯥꯡꯁꯤꯡꯒ ꯑꯩꯈꯣꯏ ꯁꯤꯁꯀꯣ ꯇꯧꯕ ꯊꯕꯛ ꯌꯥꯝ ꯆꯤꯜꯂꯒ ꯂꯩꯅꯦ꯫
ꯑꯗꯨꯝ ꯕꯤꯖꯤ ꯇꯧꯗꯦꯗ ꯑꯩꯈꯣꯏ ꯑꯁꯤꯗ ꯐꯝꯔ ꯒ ꯂꯩꯕꯅꯦ꯫
ꯑꯣ ꯑꯣ ꯌꯥꯝ ꯅꯨꯡꯉꯥꯏꯅꯦ ꯅꯣꯏꯗꯤ꯫ ꯅꯣꯏꯗꯤ ꯆꯥꯛ ꯆꯥꯔꯕ꯭ꯔꯣ꯫
ꯑꯩꯈꯣꯏ ꯑ ꯆꯥꯛ ꯆꯥꯔꯦ꯫
ꯀ꯭ꯔꯤ ꯏꯟꯁꯥꯡ ꯆꯥꯔꯦ꯫
ꯑꯩꯈꯣꯏꯁꯦ ꯑꯁ ꯏꯟꯁꯪ ꯀꯥꯎꯈ꯭ꯔꯦꯗ ꯀ꯭ꯔꯤ ꯆꯥꯕꯒꯤꯔ
ꯑꯣ ꯅꯣꯏꯒꯤ ꯏꯟꯁꯥꯡꯒ ꯑꯩꯈꯣꯏꯒꯤ ꯏꯟꯁꯥꯡ ꯃꯥꯟꯅꯕ꯭ꯔꯥ ꯀꯣ
ꯃꯅꯥꯕꯁꯨ ꯌꯥꯏ
ꯑꯣ ꯑꯩꯈꯣꯏꯗꯤꯀꯣ ꯏꯁꯀ꯭ꯋꯥꯁꯀꯥ ꯒꯟ ꯃꯈꯦꯟ ꯒꯥ ꯆꯥꯏꯌꯦ
ꯑꯣ ꯃꯥꯟꯅꯕ ꯃꯥꯥꯜꯂꯦ
ꯑꯣ ꯇꯦꯜ ꯗꯣ ꯍꯟ ꯍꯟꯗꯛꯁꯦ ꯀꯔꯝ ꯀꯔꯝ ꯄꯥꯜꯂꯦ ꯅꯣꯏꯗꯤ ꯅꯨꯡꯉꯥꯏꯔꯤꯕ꯭ꯔꯥ
ꯍꯣꯏ ꯅꯨꯡꯉꯥꯏꯔꯤꯌꯦ
ꯌꯥꯝ ꯐꯩꯅꯦ ꯅꯣꯏꯗꯤ
ꯍꯣꯏ ꯅꯣꯏꯗꯤ
ꯑꯩꯈꯣꯏꯁꯦ ꯌꯥꯝ ꯅꯨꯡꯉꯥꯏꯔꯦ ꯉꯁꯤꯁꯦꯀꯣ ꯑꯩꯈꯣꯏ ꯁ꯭ꯋꯤꯏꯃꯤꯡꯒꯨꯝꯕ ꯆꯠꯄ ꯌꯥꯝ ꯏꯟꯖꯣꯏ ꯇꯧꯋꯦ
ꯅꯪꯁꯦ ꯁ꯭ꯋꯤꯏꯃꯤꯡ ꯆꯠꯄ꯭ꯔꯥꯅꯦ
ꯍꯣꯏ ꯉꯁꯤ ꯁ꯭ꯋꯤꯏꯃꯤꯡ ꯆꯠꯄꯗꯣ ꯌꯥꯝ ꯅꯨꯡꯉꯥꯏꯈ꯭ꯔꯦꯅꯦ
ꯀꯅꯥ ꯀꯅꯥ ꯆꯠꯂꯦ
ꯑꯁ ꯑꯩꯒꯀꯣ ꯑꯩꯈꯣꯏꯒꯤ ꯐꯦꯃꯤꯂꯤꯗꯣ ꯉꯁꯤ ꯎꯝ ꯆꯠꯁꯦ ꯅ ꯆꯠꯄꯀꯣ ꯈꯣꯏ ꯑꯉꯥꯡꯁꯤꯡꯒ ꯆꯠꯂꯦ ꯌꯥꯝ ꯅꯨꯡꯉꯥꯏꯔꯦ ꯅꯣꯏꯁꯨ ꯅꯣꯡꯃ ꯈꯣꯏ ꯆꯠꯁꯤꯀꯣ
ꯍꯣꯏ
ꯏꯟꯖꯣꯏ ꯇꯧꯁꯦꯀꯣ
ꯇꯧꯁꯦ ꯇꯧꯁꯦ ꯑꯩꯈꯣꯏꯁꯨ ꯀꯣ ꯁꯟꯗꯦ ꯅꯨꯃꯤꯠꯇꯥ ꯆꯠꯄꯅꯦ
ꯑꯣ ꯑꯣ ꯑꯗꯨ ꯃꯣꯏꯒꯤ ꯁ꯭ꯋꯤꯝ ꯎꯝ ꯄꯨꯜꯗꯣ ꯌꯥꯝ ꯅꯨꯡꯉꯥꯏꯀꯣ
ꯎꯝ ꯅꯣꯏ ꯑꯥ ꯑꯗꯨ ꯑꯩꯈꯣꯏ ꯆꯠꯄ ꯁ꯭ꯋꯤꯃꯤꯡ ꯄꯨꯜꯗꯨꯔꯥ ꯅꯣꯏ ꯆꯠꯄꯁꯦ
ꯑꯗꯨ ꯑꯣꯏꯕ꯭ꯔꯥ ꯈꯪꯗꯦꯅꯦ
ꯀꯔꯣꯝꯗꯥꯔꯣ ꯅꯣꯏ ꯆꯠꯄꯗꯣ
ꯐꯧꯗ
ꯑꯣ
ꯁꯣꯝ
ꯅꯪꯁꯨ ꯁ꯭ꯋꯤꯝꯃꯤꯡ ꯇꯧꯕ꯭ꯔꯥꯅꯦ
ꯑꯁ ꯌꯥꯝ ꯍꯩꯌꯦ ꯑꯩꯁꯨ
ꯎꯝ
ꯁ꯭ꯋꯤꯝꯃꯤꯡ ꯇꯧꯕꯗꯣꯀꯣ ꯑꯩꯁ ꯀꯌꯥꯃꯨꯛ ꯅꯨꯡꯉꯥꯏꯕ꯭ꯔꯥ ꯑꯩꯈꯣꯏꯁꯦ ꯑꯁ ꯍꯛꯆꯥꯡ ꯏ ꯌꯥꯡ ꯌꯥꯡꯗꯅꯀꯣ ꯌꯥꯝ ꯅꯨꯡꯉꯥꯏꯅꯦ
ꯑꯣ
ꯁ꯭ꯋꯤꯃꯤꯡ ꯌꯥꯝ ꯇꯧꯔꯤꯗꯤꯀꯣ ꯑꯩꯈꯣꯏ ꯏꯁꯥꯁꯦ ꯌꯥꯝ ꯐꯔꯛꯀꯥꯅꯤ ꯅꯨꯡꯉꯥꯏꯔꯛꯄꯒꯤ
ꯑꯣ
ꯅꯣꯡꯃ ꯑꯩꯈꯣꯏ ꯄꯨꯟꯅ ꯆꯠꯁꯦꯀꯣ ꯐꯝꯂꯤ ꯑꯣꯏꯅ ꯆꯠꯁꯦꯀꯣ ꯑꯩꯈꯣꯏ ꯐꯝꯂꯤ ꯌꯥꯎꯅ
ꯆꯠꯁꯦ ꯆꯠꯁꯦ
ꯎꯝ
ꯑꯁ ꯑꯩꯁꯨ ꯀꯣ ꯐꯦꯁꯤꯌꯦꯜꯒꯨꯝꯕ ꯊ꯭ꯔꯦꯗꯤꯡꯒꯨꯝꯕ ꯇꯧꯅꯤꯡꯕꯗꯣ ꯍꯟꯗꯛꯁꯦ
ꯑꯣ ꯑꯩꯒꯤ ꯗꯨꯀꯥꯟꯗ ꯂꯥꯛꯄ ꯌꯥꯗ꯭ꯔꯣ
ꯑꯁ ꯅꯣꯏꯗꯤ ꯌꯥꯝ ꯕꯤꯖꯤ ꯍꯦꯛ ꯍꯦꯛ ꯇꯧꯕꯗꯨꯗ ꯑꯩ ꯂꯥꯛꯄꯗꯣ ꯂꯥꯛꯂ__ ꯇꯤ ꯅꯣꯏ ꯃꯤ ꯌꯥꯝꯔꯒꯥ ꯕꯤꯖꯤ ꯇꯧꯒꯦꯔꯅ ꯈꯜꯂꯒ ꯇꯣꯛꯄ
ꯎꯝ ꯑꯗꯨꯝ ꯇꯧꯔꯔꯣꯏꯅꯦ ꯂꯥꯛꯀꯗꯕꯅꯤꯅꯦ
ꯑ ꯑ ꯗꯤꯁ ꯋꯤꯛ ꯗ ꯀꯣ
ꯐ꯭ꯔꯥꯏꯗꯦꯒꯨꯝꯕ ꯁꯇꯔꯗꯦꯒꯨꯝꯕꯗ ꯂꯥꯛꯀꯦꯀꯣ ꯍꯌꯦꯡꯗꯤ ꯑꯩ ꯑꯩꯈꯣꯏꯁꯦ ꯕꯨꯛ ꯑꯃꯨꯛꯀ ꯕꯤꯖꯤ ꯇꯧꯋꯦꯅꯦ
ꯀꯗꯥꯏ ꯆꯠꯀꯦꯔꯣ
ꯍꯌꯦꯡꯁꯦ ꯕꯥꯔꯗꯦ ꯄꯥꯔꯇꯤ ꯑꯃ ꯂꯩꯌꯦꯅꯦ
ꯑꯦ
ꯅꯪꯕꯨꯁꯨ ꯏꯟꯚꯥꯏꯠ ꯇꯧꯔꯥꯛꯀꯦ ꯅꯪꯒꯤꯁꯨ ꯏꯟꯚꯥꯏꯠ ꯏꯟꯚꯥꯏꯠ ꯇꯧꯔꯝꯒꯅꯤ ꯀꯥꯔꯗ ꯐꯪꯗ꯭ꯔꯕꯣ
ꯍꯣꯏ ꯐꯪ ꯐꯪꯗꯦꯅꯦ
ꯑꯁ ꯅꯪꯒꯤ ꯃꯤꯡꯁꯨ ꯂꯩꯕꯅꯦ ꯀꯥꯔꯠꯇꯨꯗ
ꯎꯝ ꯑꯩꯗꯤ ꯐꯪꯗꯕ
ꯏꯟꯚꯥꯏꯇꯦꯁꯟ ꯑꯣ ꯏꯟꯚꯥꯏꯇꯦꯁꯟ ꯀꯥꯔꯗ ꯂꯩꯕꯅꯤꯅꯦ ꯁꯤꯌꯣꯒꯤꯀꯣ ꯁꯤꯌꯣꯒꯤ ꯕ꯭ꯥꯔꯇꯤꯟ ꯗꯣ ꯍꯌꯦꯡ ꯇꯧꯒꯅꯤ ꯑꯗꯣ ꯀꯥꯔꯗ ꯐꯪꯗ꯭ꯔꯁꯨ ꯁꯣꯏꯗꯅ ꯂꯥꯛꯑꯣꯀꯣ
ꯍꯣꯏ ꯍꯣꯏ
ꯄꯥꯔꯇꯤꯁꯦ ꯌꯥꯝ ꯃꯗꯤ ꯆꯥꯎꯔꯦ ꯑꯗꯨꯕꯨ ꯅꯨꯡꯉꯥꯏ ꯁꯦ ꯍꯥꯏꯅ
ꯑꯗꯨꯃꯥꯏ ꯇꯧꯕ꯭ꯔꯥꯅꯦ ꯅꯣꯏꯁ
ꯇꯨ ꯌꯦꯏ ꯗꯦ ꯀꯣ
ꯑꯣ ꯅꯪ ꯑꯉꯥꯡ ꯀꯌꯥ ꯁꯨꯔꯦ
ꯑꯩꯁꯤꯀꯣ ꯑꯉꯥꯡ ꯃꯔꯤ ꯁꯨꯔꯦ
ꯑꯣ ꯐꯩꯌꯦꯗ
ꯍꯣꯏ ꯅꯨꯄꯤ ꯑꯍꯣꯨꯝꯀꯣ ꯅꯨꯄꯥ ꯄꯥ ꯑꯣꯏꯕ ꯑꯗꯣ ꯑꯁ ꯑꯁ ꯅꯨꯄꯤ ꯑꯍꯟ ꯗꯨꯗꯤ ꯈꯔꯥ ꯅꯣꯏꯌꯦ ꯑꯗꯨꯒ ꯅꯨꯄꯤ ꯁꯦꯀꯦꯟꯗꯨꯗꯤ ꯌꯥꯝ ꯋꯥꯡ ꯆꯥꯎꯋꯦ
ꯑꯣ
ꯗꯨ ꯊ꯭ꯥꯔ꯭ꯠꯇꯨꯗꯤ ꯄꯤꯛꯇ꯭ꯔꯨ ꯄꯤꯛꯄ ꯑꯗꯨꯒ
ꯑ
ꯄꯣꯠꯇꯨꯅ ꯁꯨ ꯌꯥꯝꯅ ꯋꯥꯡꯕ ꯑꯗꯨ ꯂꯥꯏꯔꯤꯛ ꯊꯥ ꯕ ꯗꯨ ꯃꯥ ꯌꯥꯝ ꯇꯟꯕꯀꯣ ꯑꯩꯅ ꯑꯗꯨꯒꯤꯗꯃꯛꯇ ꯄꯨꯛꯅꯤꯡ ꯋꯥꯕꯁꯤ ꯏꯁꯣꯔꯗ ꯂꯥꯏꯔꯤꯛ ꯄꯥꯅꯤꯡꯉꯥꯏ ꯀꯟꯅ ꯈꯨꯔꯨꯝꯃꯦ
ꯎꯝ
ꯁꯣꯔꯅꯁꯨ ꯅꯣꯡꯃꯥ ꯅꯠꯇ꯭ꯔ ꯅꯣꯡꯃꯗꯤ ꯑꯩꯒꯤ ꯄꯔꯊꯅꯥ
ꯈꯣꯝ ꯕꯤꯒꯤꯅꯤ ꯍꯥꯏꯅ ꯈꯜꯂꯦ
ꯎꯝ ꯌꯥꯝ ꯐꯩꯗ ꯅꯪꯗꯤ
ꯍꯣꯏ ꯅꯪꯗꯤ ꯎꯝ ꯂꯨꯍꯣꯡꯈ꯭ꯔꯣꯅꯦ ꯂꯩꯁꯥꯕꯤ ꯇꯧꯕ ꯀꯨꯏꯈ꯭ꯔꯦ ꯂꯩꯁꯥ ꯁꯥꯔꯤ ꯑꯣꯏꯔꯅꯤ
ꯑꯣ ꯑꯩꯁꯦ
ꯍꯣꯏ
ꯍꯧꯖꯤꯛꯀꯥꯟ ꯀꯣ ꯅꯨꯄꯥ ꯐꯪꯗꯕ ꯑꯗꯨꯒꯤ ꯀꯣ ꯂꯣꯍꯣꯡꯗ꯭ꯔꯒ ꯂꯩꯕꯅꯦ
ꯑꯣ ꯑꯩꯆ ꯑꯩ ꯅꯨꯄꯥ ꯑꯃ ꯊꯤꯕꯤꯌꯣꯔꯥ
ꯑꯦ ꯀꯔꯝꯕ ꯅꯨ ꯄꯔꯥ
ꯈꯪꯗꯦ ꯅꯨꯄꯥ ꯌꯥꯝ ꯐꯐꯕ ꯂꯩꯌꯦ ꯑꯩꯈꯣꯏ ꯈꯨꯟ ꯗꯀꯣ ꯑꯩꯈꯣꯏꯒꯤ ꯁꯥꯏꯗ
ꯑꯣ
ꯅꯤ ꯁꯨꯨ
ꯄꯥꯝ ꯕ ꯗꯤ ꯄꯤꯛꯇ꯭ꯔꯨ ꯄꯤꯛꯄꯁꯨ ꯄ ꯂꯩꯌꯦ ꯆꯝꯄ꯭ꯔꯥ ꯒꯨꯝꯕ ꯀꯣ ꯃꯁꯥ ꯃꯊꯥ ꯄꯤꯛ ꯃꯨ ꯒ ꯃꯣ ꯋꯥꯡ ꯆꯥꯎꯕꯁꯨ ꯂꯩꯌꯦ
ꯑꯣ
ꯑꯣꯟꯕꯩ ꯏ ꯀꯤꯗꯨꯗ ꯅꯪ ꯄꯥꯝꯕ꯭ꯔꯥ ꯄꯤꯛ ꯄ ꯄꯥꯝꯕ꯭ꯔꯥ ꯆꯥꯎꯕ ꯄꯥꯝꯕ꯭ꯔꯥ ꯋꯥꯡ ꯆꯥꯎꯕ ꯄꯥꯝꯕ꯭ꯔꯥ ꯄꯥꯈꯪ ꯄꯤꯛꯄ ꯄꯥꯝꯕ꯭ꯔꯥ
ꯑꯩꯗꯤ ꯆꯥꯎꯕ ꯄꯥꯝꯃꯦ
ꯑꯣ
ꯍꯥꯏ ꯅꯪꯁꯨ ꯂꯩꯁꯥ ꯏꯠ ꯌꯥꯝ ꯁꯥꯡꯕꯅꯤ ꯅꯀꯣ ꯋꯥꯡꯕꯅꯤ
ꯍꯣꯏꯅꯦ
ꯎꯝ ꯅꯣꯏ ꯂꯩꯁꯥ ꯇꯧꯕꯗꯣ ꯌꯦꯡꯂꯒ ꯑꯁ ꯌꯥꯝ ꯄꯥꯝꯃꯨꯈ꯭ꯔꯦ ꯌꯥꯝ ꯆꯣꯛꯈ꯭ꯔꯦ ꯑꯈꯣꯏꯁꯨ
ꯎꯝ
ꯑꯩꯈꯣꯏꯗꯤ ꯃꯁꯥ ꯄꯤꯛꯄꯅꯀꯣ ꯄꯤꯛꯇ꯭ꯔꯨ ꯄꯤꯛꯄ ꯑꯗꯨ ꯀꯤ ꯌꯥꯗꯦ ꯋꯥꯡ ꯆꯥꯎ ꯅꯣꯏꯗꯤ ꯌꯨꯝ ꯄꯥꯜꯂꯗꯤ ꯎꯝ ꯃꯤ ꯌꯥꯝ ꯐꯕꯗ ꯌꯥꯝ ꯎꯝ ꯌꯨꯝ ꯄꯥꯜꯂꯨꯀꯣ
ꯍꯣꯏ ꯅꯣꯏꯅ ꯊꯤꯕꯤꯒꯗꯕꯅꯦ
ꯍꯣꯏ ꯈꯨꯔꯨꯝꯂꯒ ꯂꯩꯌꯦ ꯅꯣꯏꯒꯤꯁꯨ ꯄꯥꯈꯪ ꯐꯖꯕ ꯑꯃꯗ ꯄꯥꯟꯅꯤꯡꯉꯥꯏꯀꯣ
ꯊꯤꯕꯤꯗ꯭ꯔꯗꯤ ꯐꯪꯉꯔꯣꯏ ꯑꯩꯈꯣꯏꯒꯤꯗꯤ
ꯎꯝ ꯀꯟꯅ ꯊꯤꯒꯦ ꯑꯗꯨꯒ ꯅꯪ ꯑꯩꯅ ꯊꯤꯔꯛ ꯑꯗꯨ ꯀꯣ ꯑꯁ ꯅꯪꯗꯨ ꯔꯤꯖꯦꯛ ꯇꯧꯔꯗꯤ ꯃꯤꯁꯨ ꯏꯀꯥꯏꯒꯅꯤꯕꯀꯣ
ꯎꯝ
ꯍꯌꯦꯡꯗꯤ ꯀꯗꯥꯏ ꯆꯠꯀꯦ ꯇꯧꯕ꯭ꯔꯥ ꯆꯠꯀꯅꯨꯀꯣ ꯅꯪ ꯆꯠꯂꯁꯨ ꯕꯥꯔꯗꯦ ꯃꯇꯝꯗ ꯁꯣꯏꯗꯅ ꯂꯥꯛꯑꯣꯀꯣ
ꯍꯣꯏ ꯍꯣꯏ
ꯇꯥꯅꯤꯡꯉꯥꯏ ꯑꯣꯏꯔꯁꯨ
ꯀꯥꯎꯕꯅꯤꯅ ꯂꯥꯛꯀꯅꯤꯗ
ꯎꯝ ꯂꯥꯛꯇ꯭ꯔꯗꯤ ꯑꯩꯈꯣꯏ ꯅꯨꯡꯉꯥꯏꯔꯣꯏꯀꯣ ꯀꯥꯎꯕꯅꯤ ꯁꯣꯏꯗꯅ ꯂꯥꯛꯑꯣ
ꯍꯣꯏ ꯍꯣꯏ
ꯑꯩꯈꯣꯏ ꯑꯩꯈꯣꯏꯕꯨ ꯅꯨꯡꯁꯤꯔꯗꯤꯀꯣ ꯁꯣꯏꯗꯅ ꯂꯥꯛꯎꯀꯣ
ꯍꯣꯏ
ꯒꯤꯐ ꯀꯨꯝꯕꯗꯤ ꯄꯨꯔꯛꯇ꯭ꯔꯁꯨ ꯌꯥꯏꯀꯣ
ꯑꯣ ꯅꯪꯅ ꯂꯩꯕꯤꯒꯦ ꯍꯥꯏꯕ꯭ꯔꯣ
ꯍꯣꯏ ꯅꯪꯒꯤ ꯁꯔꯨꯛꯇꯣ ꯑꯩ ꯂꯩꯕꯤꯔꯒꯦ
ꯑꯗꯨꯗꯤ ꯐꯔꯦꯀꯣ ꯑꯩ ꯊꯕꯛ ꯂꯩꯌꯦ ꯑꯗꯨꯒꯤ
ꯍꯣꯏ
ꯐꯔꯦ ꯐꯔꯦ
ꯎꯝ ꯐꯔꯦ